ꯇꯥꯏ ꯀꯣ
ꯑ ꯀꯥꯏꯦ ꯇꯨꯝꯕ꯭ꯔꯣ
ꯇꯣꯝꯗꯦ
ꯇꯨꯝꯕꯒꯤ ꯃꯈꯣꯟ ꯃꯥꯜꯂꯦ
ꯐꯝꯃꯒ ꯂꯩꯕꯗꯨꯅꯦ ꯐꯝꯕ꯭ꯔꯁꯨꯀꯣ ꯑꯩꯗꯣ ꯑꯩꯒꯤ ꯆꯩꯔꯁꯑ ꯆꯥꯎ ꯃꯥꯟꯕꯒꯤ ꯇꯨꯝꯕꯒ ꯆꯞ ꯃꯥꯟꯅ
ꯑꯩꯗꯤ ꯐꯃꯨꯡꯗ ꯂꯥꯏꯔꯦ ꯑꯗꯨꯝ
ꯉꯁꯤ ꯑꯩꯈꯣꯏ ꯏꯃꯅ ꯕꯤ ꯍꯣꯏ ꯆꯔꯠꯁꯀꯤ ꯀꯣ ꯕꯣꯜ ꯑꯃꯨꯛꯀꯁꯟꯅꯕ ꯆꯠꯁꯦ ꯍꯥꯏꯕ ꯑꯗꯨꯒꯤ ꯑꯩꯅ ꯇꯟꯕ
ꯑꯩꯁꯨ ꯅꯥꯑꯗꯤ ꯑꯩꯈꯣꯏ ꯑꯅꯤ ꯆꯠꯃꯤꯟꯅꯕ ꯌꯥꯕ
ꯑꯗꯨꯅꯦ ꯑꯗꯣ ꯑꯩꯅ ꯁꯅꯕ ꯍꯩꯇꯦ ꯍꯥꯏꯕꯒꯤꯀꯣ ꯁꯅꯥꯗꯨꯁꯨ ꯌꯦꯡꯕ ꯂꯥꯛꯑꯣ ꯆꯠꯃꯤꯟꯅꯁꯦꯅ ꯍꯥꯏꯔꯛꯄꯅꯤ
ꯗꯦꯅꯨꯡꯉꯥꯏꯅ
ꯍꯥꯏꯗꯤ ꯏꯀꯥꯏꯒꯤꯗꯅ ꯑꯩꯈꯣꯏꯒꯤ ꯅꯠꯇꯕꯁꯨ ꯑꯈꯣꯏ ꯀꯩꯁꯨ ꯅꯠꯇꯦ ꯑꯗꯨꯒ ꯄꯩꯁꯥꯗꯤ ꯃꯣꯏꯅ ꯑꯗꯨꯝ ꯄꯤꯔꯒ ꯆꯠꯄꯅꯦꯕ ꯑꯗꯨ ꯈꯣꯏꯠ ꯆꯠ ꯅꯨꯡꯉꯥꯏꯇꯦ
ꯌꯝꯁꯣꯟꯕꯒꯤ ꯏꯀꯥꯏꯕ ꯑꯩꯅ
ꯑꯗꯨꯅꯦ ꯑꯗꯨꯅꯦ
ꯑꯗꯨ ꯌꯥꯝ ꯍꯥꯏꯕꯗꯤ ꯂꯥꯏꯌꯦꯗꯅ ꯃꯤꯗ ꯏꯀꯥꯏꯕ ꯐꯥꯎꯋꯤ ꯌꯥꯝ ꯁꯣꯟꯕꯁꯦ ꯃꯣꯏꯗꯤ ꯃꯣꯏꯗ ꯊꯣꯛꯇꯕꯒꯤ ꯒ꯭ꯌꯥꯟ ꯇꯥꯗꯕꯅꯦ ꯃꯣꯏꯁꯨ ꯑꯁꯨꯃꯥꯏꯅ ꯇꯥꯑꯣꯅꯦ
ꯈꯣꯏꯅ ꯑ ꯍꯦꯛ ꯇꯥꯎꯕꯒꯨꯝ ꯃꯣꯏꯗꯤ ꯈꯟꯒꯤꯅꯦꯕ ꯉꯔꯥꯡꯁꯨ ꯑꯗꯨꯃꯥꯏ ꯇꯥꯎꯕꯅꯦ ꯆꯦꯡ ꯀꯥꯕ ꯀꯥꯟꯗꯀꯣ ꯉꯛꯇꯪ ꯆꯦꯟꯁꯦ ꯍꯥꯏꯔꯒ ꯃꯣꯏꯗꯣ ꯆꯦꯟꯕꯅꯦꯕ ꯑꯩꯅ ꯑꯩꯗꯤ ꯉꯥꯝꯗꯕ ꯍꯥꯏꯗꯤ ꯏꯁꯇꯦꯞꯇꯣ ꯇꯔꯥ ꯁꯨꯔꯒ ꯑꯩꯗꯤ ꯉꯝꯗꯦꯕ ꯑꯗꯨꯒꯤ ꯃꯣꯏꯗ ꯀꯔꯤ ꯀꯩꯅꯣꯝꯗꯤ ꯈꯜꯂꯝꯒꯅꯤ ꯍꯥꯏꯗꯤ ꯑꯩꯕꯨ ꯈꯪꯗꯕꯩ ꯃꯣꯏꯗꯣ ꯑꯗꯨꯒ ꯖꯤꯝꯁꯇ ꯑꯃꯨꯛ ꯖꯤꯝꯁ ꯖꯤꯝꯁ ꯍꯥꯏꯌꯦ ꯖꯤꯝꯗ ꯀꯣ ꯑꯃꯨꯛ ꯂꯥꯛꯑꯦ ꯂꯥꯛꯑꯒ ꯃꯣꯏꯗꯣ ꯀꯂꯞꯀꯨꯝꯕ ꯄꯣꯁꯥꯞꯀꯨꯝꯕꯗꯣ ꯌꯥꯝ ꯇꯥꯎꯋꯦꯕ ꯅꯨꯄꯤ ꯑꯣꯏꯔꯖꯨ ꯍꯣ ꯑꯩꯗꯣ ꯑꯃꯛꯈꯛ ꯐꯥꯎꯋꯣ ꯉꯝꯗꯕ ꯋꯥꯅꯤꯗ ꯑꯗꯨꯒꯤ ꯑꯩꯗꯣ ꯏꯀꯥꯏꯕ ꯑꯗꯤ ꯂꯦꯄꯒ ꯑꯗꯨ ꯌꯦꯡꯔ꯭ꯒ ꯂꯩ ꯂꯩꯕꯅꯦ ꯍꯣꯏ ꯑꯩꯈꯣꯏ ꯏꯃꯥꯟꯅꯕꯤꯗꯣ ꯌꯥꯝ ꯀꯜꯂꯦ ꯀꯡꯉꯁꯨ ꯃꯥꯗꯣ ꯌꯥꯝ ꯌꯥꯝ ꯀꯥꯟꯕꯅꯦ ꯑꯗꯨꯅꯦ
ꯆꯦꯟꯕ ꯀꯥꯟꯗ
ꯈꯔ ꯃꯥ ꯃꯁꯥ ꯎꯝ ꯃꯁꯥ ꯈꯔ ꯐꯥꯔꯗꯤꯀꯣ ꯃꯥꯗꯣ ꯌꯥꯝ ꯀꯟꯒꯅꯤ
ꯍꯧꯖꯤꯛꯇꯤ ꯐꯥꯔꯦꯗ ꯃꯥꯁꯨ ꯐꯥꯈ꯭ꯔꯦ
ꯑꯩꯅ ꯉꯥꯛꯄꯗꯤꯀꯣ
ꯎꯝ
ꯑ ꯈꯣꯡ ꯅꯥꯕ ꯅꯨꯄꯤꯗꯣ
ꯎꯝ
ꯑꯗꯨꯅꯦ ꯌꯥꯝ ꯉꯥꯛꯄꯖꯦ ꯅꯍꯥꯟꯗꯤ ꯅꯨꯄꯥꯒ ꯆꯞ ꯃꯥꯟꯅꯩꯩꯅ
ꯑꯗꯨꯒꯤꯅꯦ ꯑꯥ ꯌꯥꯝ ꯌꯥꯝ ꯑꯣꯟꯈ꯭ꯔꯦ ꯑꯦ ꯑꯩꯉꯣꯟꯗꯒꯤ ꯑꯩꯈꯣꯏ ꯑꯩꯈꯣꯏꯗꯒꯤ ꯍꯦꯟꯅ ꯅꯨꯄꯤ ꯑꯣꯏꯈ꯭ꯔꯦꯗ
ꯑ ꯑꯗꯨ ꯑꯗꯨꯒꯤ ꯋꯥ ꯅꯠꯇꯕ ꯍꯥꯏꯗꯤ ꯀꯥꯟꯕ ꯀꯥꯟꯗꯕ ꯅꯨꯃꯤꯠ ꯀꯥꯟꯕꯨꯗꯤ ꯑꯩ ꯑꯩꯈꯣꯏꯒꯤꯗꯤ ꯈꯔ ꯍꯦꯟꯅ ꯀꯥꯜꯂꯦ ꯃꯥꯁꯦ ꯑꯩꯗꯣ ꯎꯝ ꯅꯍꯥꯟ ꯃꯥ ꯈꯣꯡ ꯅꯥꯏꯌꯦꯗꯅ ꯈꯣꯡ ꯅꯥꯔꯒ ꯑꯩꯈꯣꯏ ꯆꯤꯡ ꯀꯥꯕꯥꯅꯦꯕ ꯑꯗꯨ ꯃꯇꯝꯗꯣ ꯑꯩꯒꯤ ꯀꯤꯍꯦꯟꯅ ꯃꯥ ꯃꯥꯗꯣ ꯀꯟꯕꯒꯨꯝ ꯇꯧꯋꯦꯕ ꯆꯠꯄ ꯃꯇꯝꯗꯨꯗ ꯍꯥꯏꯗꯤ ꯑꯩꯈꯣꯏꯗ ꯑꯗꯨꯝ ꯃꯥꯏꯅ ꯅꯥꯔꯗꯤ ꯆꯥꯠꯄꯁꯨ ꯉꯝꯃꯣꯏꯀꯣ ꯑꯗꯨꯝ ꯅꯨꯡꯇꯤꯒꯤ ꯆꯠ ꯑꯗꯨꯅꯦꯕ ꯑꯩꯈꯣꯏ ꯑꯅꯤꯗꯣ ꯌꯥꯝ ꯀꯥꯟꯕꯅꯦꯕ ꯑꯗꯣ ꯅꯥꯔꯁꯨ ꯅꯥ ꯎꯝ ꯅꯥꯕ ꯍꯧꯔꯦ ꯍꯥꯏꯔꯒ ꯂꯣꯏꯔꯦ ꯃꯥꯗꯣ
ꯑꯣ ꯅꯍꯥꯟ ꯑꯩꯈꯣꯏꯒꯤ ꯏꯃꯥꯟꯅꯕꯤ ꯑꯩꯈꯣꯏ ꯆꯥꯛ ꯆꯃꯤꯟꯅꯕꯗꯣ
ꯎꯝ
ꯄ꯭ꯔꯦꯡ ꯀꯥꯔꯒ ꯃꯥ ꯁꯥꯎꯕ ꯅꯨꯄꯤꯗꯣ ꯃꯥ ꯂꯥꯔꯥꯒ ꯗ ꯃꯥ ꯀꯤꯗ꯭ꯔꯒ ꯃꯥꯒꯤ ꯃꯈꯣꯡꯗꯣ ꯂꯥꯏꯌꯦꯡꯔꯥꯒ ꯁꯨꯃꯥꯏꯅ ꯀꯩꯅꯣ ꯑꯣ ꯑꯗꯨ ꯌꯦꯡ ꯃꯥꯁꯨ ꯃꯥ ꯆꯥꯔꯥꯀꯥꯟꯗ ꯍꯥꯏꯕ ꯑꯦꯛꯁꯥ ꯑꯩꯗꯤ ꯌꯥꯝ ꯅꯣꯛꯅꯤꯡꯕ ꯃꯥ ꯗꯣ
ꯐꯖꯩ ꯐꯖꯩ ꯈꯥꯏꯔꯒ ꯃꯥꯥꯗꯣ ꯌꯥꯝ ꯅꯝꯃꯦꯌꯦ ꯑꯩ
ꯑꯩꯈꯣꯏꯒꯤ ꯏꯨꯃꯟꯅꯕꯤꯁ ꯇꯥꯥꯎꯕꯒꯅꯤ ꯃꯁꯨ
ꯍꯣꯏ ꯍꯧꯖꯤꯛꯀꯥꯟꯗꯤ ꯃꯥꯒꯤ ꯁꯦꯟꯗꯥꯜꯗꯣ ꯈꯔ ꯄꯤꯛꯄꯒꯤꯀꯣ ꯆꯠꯄ ꯀꯥꯟꯗ ꯅꯍꯥꯟꯗꯤ ꯄꯣꯞ ꯄꯣꯞ ꯇꯧꯋꯤꯅ ꯍꯧꯖꯤꯛꯀꯥꯟꯗꯤ ꯊꯦꯠ ꯊꯦꯠ ꯇꯧꯋꯦ ꯃꯆꯥ ꯑꯣꯏꯕꯒꯤꯀꯣ
ꯑꯥꯍꯥ ꯑꯗꯨꯒꯤ ꯏꯁꯣꯟꯗ ꯍꯧꯖꯤꯛ
ꯇꯦꯛꯀꯗꯧꯔꯦ ꯑꯗꯨꯒꯤ ꯃꯥꯗꯣ ꯀ꯭ꯔꯣꯞꯁ ꯌꯦꯡꯅꯤꯡꯗꯦ ꯌꯦꯡꯅꯤꯡꯉꯦ ꯍꯥꯏꯕ ꯎꯝ
ꯀ꯭ꯔꯣꯞꯁ ꯂꯩꯔꯣ ꯍꯥꯏꯌꯣ
ꯎꯝ ꯍꯤꯜꯁ ꯍꯟꯅꯥ ꯂꯧꯒꯦ ꯇꯧꯕꯅꯦꯕ
ꯎꯝ ꯉꯁꯥꯏ ꯍꯥꯏꯌꯦ ꯍꯤꯜꯁ ꯂꯩꯕ ꯐꯪꯒꯅꯤꯅꯀꯣ
ꯑꯣ ꯑꯩꯅ ꯀ꯭ꯔꯣꯞꯁ ꯍꯥꯟꯅ ꯂꯧꯔꯣ ꯅꯪ ꯆꯠꯊꯣꯛꯄ ꯀꯥ ꯒꯨꯝꯕꯗ ꯅꯪ ꯎꯝ ꯀꯝ ꯄꯣꯠ ꯇꯧꯗꯕꯗꯨ ꯅꯨꯡꯉꯥꯏꯇꯦ ꯍꯥꯟꯅ ꯀ꯭ꯔꯣꯞꯁ ꯌꯣꯟꯕ ꯁꯦꯟꯇꯔ ꯐꯥꯖꯕ ꯍꯟꯅ ꯂꯥꯎꯑꯣ ꯍꯥꯏꯕꯅꯦ ꯑꯩꯅ ꯑꯗꯨꯒꯤ ꯍꯌꯦꯡ ꯑꯃꯨꯛꯀꯥ ꯌꯦꯡꯕ ꯆꯠꯀꯅꯤ
ꯌꯤꯜ ꯍꯤꯜꯁꯤꯁꯨꯀꯣ ꯍꯤꯜꯁꯨ
ꯎꯝ ꯑꯗꯨꯒꯤ ꯑꯣ ꯃꯣꯏꯗꯣ ꯑꯥ ꯑꯗꯨꯗꯤ ꯑꯩꯈꯣꯏ ꯄꯩꯁꯥ ꯂꯩꯥꯔ ꯀꯥꯟꯗ ꯆꯠꯁꯦ
ꯑꯣ ꯍꯣꯏ
ꯃꯊꯪꯡꯗꯗꯤ ꯌꯥꯝꯗꯤ ꯌꯥꯝꯃꯔꯣꯏ ꯈꯪꯡ
ꯑꯗꯨ ꯍꯣꯏ ꯑꯩꯈꯣꯏ ꯑꯩꯈꯣꯏꯅ ꯇꯥꯎꯗ꯭ꯔꯥꯗꯤꯀꯣ
ꯎꯝ ꯎꯝ ꯈꯪꯗ꯭ꯔꯦ
ꯍꯌꯦꯡꯁꯦ ꯑꯣꯛꯁꯥ ꯆꯥꯕ ꯇꯥꯔꯦ
ꯆꯥꯔꯣ
ꯑꯗꯨꯁꯨ ꯑꯩ ꯑꯩꯈꯣꯏꯕꯨꯁꯨ ꯀꯣ ꯑꯗꯨꯝ ꯇ꯭ꯔꯤꯠ ꯇꯧꯒꯗꯕꯅꯤ ꯍꯥꯏꯌꯦ ꯋꯥꯅ ꯇꯧꯕꯒꯤꯅꯨ ꯍꯣ ꯍꯣꯏ ꯌꯥꯝ ꯂꯨꯅ ꯇꯧꯒꯗꯕꯅꯤ ꯅꯪꯗꯤ ꯀꯔꯤ ꯆꯥꯅꯤ
ꯅꯥꯏꯔꯔꯣꯏ
ꯎꯝ ꯆꯥꯎꯑꯣꯗꯅ ꯈꯔ ꯇꯤ ꯈꯔꯗꯤ ꯀꯥꯏꯊꯣꯛꯑꯣꯅ ꯍꯣꯏ ꯑꯇꯥꯏ ꯑꯣꯏꯔꯁꯨ ꯉꯥ ꯉꯥ ꯑꯣꯏꯔꯣ ꯀꯔꯤ ꯑꯣꯏꯔꯣ ꯆꯥꯕ ꯌꯥꯏꯌꯦꯅ
ꯁꯥ ꯂꯥꯏꯁꯤꯔꯥ
ꯂꯩꯔꯣ ꯑꯩꯗꯤ ꯁꯟꯁꯥ ꯁꯟꯁꯥꯁꯨ ꯆꯥꯅꯤꯡꯉꯦ ꯑꯣꯛꯁꯥꯁꯨ ꯆꯥꯅꯤꯡꯉꯦ
ꯁꯟꯁꯥ ꯆꯥꯔꯁꯦ ꯑꯣꯛꯁꯥꯗꯤ ꯂꯣꯀꯦꯜꯁꯨ ꯅꯠꯇꯅ ꯌꯥꯝ ꯆꯥꯒꯅꯨꯍꯦ
ꯇꯤꯌꯦ ꯃꯤ ꯂꯩ ꯑꯥ ꯌꯥꯝꯗꯕꯒꯤ ꯇꯪꯈꯥꯏ ꯂꯩꯔꯗꯤ ꯑꯗꯨꯝ ꯌꯥꯔꯅꯤꯗ ꯍꯥꯏꯗꯤ ꯍꯧꯖꯤꯛꯀꯥꯟꯁꯦ ꯀꯨꯏ ꯀꯨꯏꯅꯁꯨ ꯊꯥꯝꯕ ꯌꯥꯗꯦꯕ ꯄꯨꯝꯕꯒꯤꯀꯣ ꯎꯝ ꯎꯝ
ꯍꯣꯏ ꯍꯣꯏ ꯌꯥꯔꯅꯤ ꯆꯠꯁꯦ ꯁꯟꯁꯥ ꯂꯥꯎꯁꯦ
ꯂꯥꯛꯑꯣꯅ
ꯍꯣꯏ ꯅꯥꯛꯑꯗꯤ ꯅꯨꯡꯉꯥꯏꯅꯤꯍꯦ ꯅꯣꯏꯗꯤ ꯈꯣꯡꯅ ꯆꯠꯄ ꯌꯥꯏꯅ
ꯅꯨꯡꯊꯦꯝꯗꯗꯤ ꯑꯩꯈꯣꯏ ꯑꯅꯤ ꯏꯕꯥꯅꯤ ꯆꯠꯀꯥꯅꯤ ꯏꯁꯇꯣꯔꯗꯨꯗ ꯑꯔꯥꯞ ꯄꯀꯥꯟꯗ ꯃꯥꯁꯨ ꯑꯣꯛꯁꯥ ꯂꯥꯎꯁꯤꯔꯥꯅꯗꯤ ꯍꯥꯏꯕꯅꯦ ꯑꯗꯣ ꯑꯗꯨꯗ ꯁꯟ ꯁꯥ ꯂꯩꯔꯗꯤ ꯁꯟꯁꯥ ꯂꯥꯎꯕ ꯇꯥꯕ ꯆꯥꯒꯦ ꯍꯣꯏ ꯃꯥꯗꯣ ꯌꯥꯝ ꯅꯣꯅꯤꯉꯦ ꯉꯁꯤ ꯉꯁꯤ ꯃꯥꯒꯤ ꯋꯥ ꯥꯈꯜꯗꯤ ꯑꯁ ꯉꯁꯤ ꯂꯥꯛꯑꯦ ꯍꯥꯏꯕꯒꯤ ꯋꯥꯈꯜꯗꯨꯅꯦꯕ ꯃꯥꯒꯤ ꯋꯥꯈꯜꯗꯣ ꯑꯗꯨꯒꯤ ꯉꯁꯤ ꯆꯥꯁꯤꯔꯥ
ꯉꯁꯤꯒꯤꯗꯤ ꯑꯩꯒꯤꯗꯤ ꯅꯠꯇꯦ ꯅꯠꯇꯦ ꯇꯣꯉꯥꯟ ꯇꯣꯉꯥꯟ ꯇꯣꯉꯥꯟ ꯇꯣꯉꯥꯟ ꯆꯥꯗꯣꯏꯅꯦ ꯑꯗꯨ ꯑꯣꯏꯔꯁꯨ ꯂꯧꯃꯤꯟꯅꯁꯦ ꯍꯥꯏꯕ ꯍꯥꯏꯗꯤ ꯆꯠꯄꯗꯣ ꯂꯥꯞ ꯂꯥꯞꯅ ꯆꯠꯄꯒꯤꯀꯣ ꯑꯩꯗꯤ ꯌꯥꯝ ꯅꯣꯛꯅꯤꯡꯕꯤꯔꯥ
ꯅꯝꯊꯤꯕ ꯅꯝꯊꯤꯗꯦꯀꯣ
ꯅꯝꯊꯤꯗꯕꯅꯦ ꯅꯍꯥꯟ ꯑꯩ ꯄꯨꯄꯨ ꯂꯥꯛꯑꯦ ꯑꯗꯨꯅ ꯑꯃ ꯅꯥꯕꯒꯤ ꯑꯗꯨꯀꯥꯟꯗ ꯌꯥꯝ ꯆꯥꯕꯅꯦ ꯑꯩꯈꯣꯏ ꯌꯥꯝ ꯍꯥꯎꯅ ꯆꯥꯏꯌꯦ ꯑꯩ ꯌꯥꯝ ꯀꯟꯕꯁꯨ ꯅꯥꯠꯇꯦꯀꯣ ꯑꯗꯨꯝ ꯍꯣꯏ ꯃꯅꯥꯝꯒꯨꯝꯕꯁꯨ ꯊꯣꯛꯇꯦ
ꯊꯣꯡꯕꯗꯤ ꯍꯥꯏꯗꯦ ꯑꯣꯛꯁꯥꯁꯦ ꯄꯨꯟꯁꯤꯒꯤ ꯊꯣꯡꯗ꯭ꯔꯤ
ꯑꯩ ꯑꯩ ꯑꯩ ꯑꯃ ꯈꯛꯇꯤ ꯑꯣꯏꯔꯝꯒꯥꯅꯤ
ꯑꯩꯁꯨ ꯁꯟꯁꯥꯗꯤ ꯑꯃꯗꯤ ꯊꯧꯋꯦ
ꯁꯟꯗꯤ ꯈꯔ ꯂꯥꯏꯕꯅꯦ
ꯁꯟꯁꯥꯗꯤ ꯊꯣꯡꯉꯦ ꯅꯍꯥꯟ ꯑꯩꯈꯣꯏꯒꯤ ꯏꯃꯥꯟꯅꯕꯤꯒ
ꯑꯣ ꯈꯔ ꯂꯥꯏꯕꯅꯦ ꯁꯟꯁꯥꯗꯤ
ꯃꯥꯅꯝ
ꯅꯠꯇꯦ ꯂꯥꯏꯌꯦ ꯍꯥꯏꯕ ꯌꯥꯝ ꯂꯥꯏꯌꯦ ꯍꯥꯏꯕ ꯊꯣꯡꯕ
ꯑꯣ ꯑꯣ
ꯑꯣꯛꯁꯥꯗꯤ ꯈꯔ
ꯑꯣꯁꯥ ꯊꯣꯡꯕ ꯊꯣꯡ ꯍꯥꯏꯗꯤ ꯑꯗꯨꯒ ꯅꯝꯊꯤꯒꯗ꯭ꯔꯅ ꯑꯩꯅ ꯀꯤꯕ
ꯅꯝꯊꯤꯕꯁꯨ ꯂꯩꯔꯝꯕꯁꯨ ꯌꯥꯏ ꯑꯗꯨ
ꯍꯥꯏꯕꯗꯤ ꯑꯩꯈꯣꯏꯒꯤ ꯗꯥꯎꯅꯤꯗꯅ ꯑꯗꯨꯗꯤ
ꯍꯣꯏ ꯊꯦꯡꯅꯗ꯭ꯔꯦ ꯑꯗꯨꯕꯨꯗꯤ
ꯊꯟꯗ꯭ꯔꯦ ꯀꯃꯥꯏꯅ ꯇꯧꯁꯤꯅ ꯇꯪꯈꯥꯏꯅ ꯌꯥꯅꯤꯀꯣ
ꯌꯥꯅꯤ ꯍꯌꯦꯡꯅ ꯌꯥ ꯌꯦꯡꯕ ꯇꯥꯔꯦ ꯍꯣꯏ ꯇꯪꯈꯥꯏ ꯑꯣꯏꯔꯗꯤ ꯃꯤ ꯌꯥꯝꯕꯁꯨ ꯅꯠꯇꯦ
ꯁꯥꯕꯅꯤꯅ ꯑꯁ ꯄꯣꯝꯕꯗꯤ ꯊꯨꯔꯦ ꯈꯔ ꯑꯩꯈꯣꯏꯒꯤ ꯔꯨꯝ ꯏꯪ ꯈꯔ ꯏꯪꯉꯦ ꯍꯥꯏꯔꯁꯨ
ꯐꯥꯎ ꯍꯣꯏ
ꯎꯝ ꯑꯩꯈꯣꯏꯁꯨ ꯈꯪꯗꯦ
ꯑꯗꯨꯒꯨꯝꯕꯗꯤ ꯄꯣꯝꯕꯗꯤ
ꯅꯅꯥꯎ ꯅꯨꯄꯥꯁꯨ ꯅꯨꯡꯉꯥꯏꯔꯝꯒꯅꯤ
ꯍꯣꯏ ꯅꯨꯡꯉꯥꯏꯇ꯭ꯔꯗꯤ ꯀꯔꯤꯅꯣ ꯑꯗꯨꯒꯨꯝꯕꯥ ꯃꯥꯒꯤ ꯃꯁꯛꯇꯨꯗꯤ ꯑꯗꯨꯒꯨꯝꯕ ꯊꯣꯛꯇꯦꯗ ꯎꯗꯦꯗ ꯑꯩꯅ ꯅꯪꯉꯣꯟꯗꯗꯤ ꯄꯤꯔꯨꯔꯣꯏ ꯅꯪꯒꯤꯗꯤ ꯑꯍꯥꯎꯕ ꯈꯛꯇꯅꯦ ꯍꯥꯏꯕꯒꯤꯀꯣ
ꯎꯝ
ꯃꯥ ꯇꯥꯟꯁꯨ ꯇꯥꯟꯗꯅ ꯎꯝ ꯑꯍꯥꯎꯕ ꯄꯤꯊꯣꯛꯈ꯭ꯔꯗꯤ ꯃꯥꯗꯤ ꯌꯥꯔꯅꯤ
ꯃꯥꯒꯤ ꯑ ꯃꯥꯒꯤ ꯊꯕꯥꯥꯛꯀꯤꯗꯤ ꯎꯝ ꯇꯪꯈꯥꯏꯗꯤ ꯂꯣꯏꯔꯕ ꯅꯠꯇ꯭ꯔꯒ ꯀꯥ ꯀꯃꯥꯏ ꯇꯧꯋꯦ
ꯇꯪꯈꯥꯏ ꯇꯪꯈꯥꯏ ꯑꯥ ꯋꯥꯇꯦꯗ ꯌꯥꯎ ꯌꯥꯎꯔꯦ ꯍꯣꯏ ꯇꯪꯈꯥꯏꯕꯨꯗꯤ ꯌꯥꯎꯔꯦ
ꯎꯝ ꯑꯗꯨꯗꯤ ꯃꯊꯥꯡꯗꯗꯤ ꯅꯨꯡꯉꯥꯏꯅꯤ
ꯍꯣꯅꯔꯒꯦ
ꯃꯥꯒꯤꯁꯦ ꯂꯥꯛꯄꯗꯤ ꯂꯥꯛꯇꯦꯕ ꯍꯥꯏꯗꯤ ꯃꯤ ꯌꯥꯝ ꯈꯥꯡꯗꯕꯩꯀꯣ
ꯎꯝ
ꯌꯥꯝ ꯈꯥꯡꯗꯕ ꯃꯤ ꯃꯤ ꯔꯤꯁꯤꯞ ꯇꯧꯕꯗꯤ ꯂꯩꯇꯦꯕ ꯃꯥꯅ ꯇꯥꯎꯗꯔꯗꯤ
ꯀꯣꯏꯁꯨ ꯇꯥꯥꯎꯋꯤꯗ
ꯎꯝ
ꯅꯪꯉꯣꯟꯗꯗꯤ ꯅꯪꯉꯣꯟꯗꯗꯤ ꯂꯥꯛꯄ꯭ꯔꯣ ꯃꯤ
ꯂꯥꯛꯇꯦꯗ ꯀꯣꯟꯕꯁꯦ ꯉꯥꯎꯇꯅꯤ
ꯍꯣꯏ ꯑꯁ ꯃꯊꯥꯡꯗꯩꯗꯤ ꯈꯪꯗ꯭ꯔꯦ ꯂꯥꯛꯑꯣ ꯍꯥꯏꯕ ꯍꯥꯎꯔꯅꯤ
ꯍꯣꯏ
ꯇꯤꯒꯤꯗꯤ ꯅꯠꯇꯕ ꯀꯣ
ꯍꯣꯏ ꯑꯗꯣ ꯅꯨꯄꯥꯒꯨꯝꯕꯁꯤꯗꯤ ꯀꯤꯋꯦ ꯀꯤꯌꯦ ꯑꯗꯨ ꯃꯣꯏꯗꯣ ꯂꯝ ꯍꯦꯟꯕꯒꯨꯝ ꯇꯕꯁꯨ ꯂꯝ ꯍꯦꯟꯕꯁꯨ ꯂꯩꯕꯅꯦꯕ
ꯍꯣꯏ ꯆꯨꯝꯃꯦ ꯅꯪ ꯌꯥꯕ ꯀꯥꯟꯗꯤ ꯑꯗꯨꯝ ꯅꯨꯡꯇꯤꯒꯤ ꯇꯥꯎ ꯎꯀꯣ
ꯍꯣꯏ ꯎꯝ ꯎꯝ ꯅꯪ ꯅꯥꯎ ꯅꯨꯄꯥꯒꯤꯗꯣ ꯁꯦꯝꯃꯣ ꯈꯣꯡꯉꯁꯤ
ꯎꯝ ꯁꯦ ꯅꯅꯥꯎ ꯅꯨꯄꯥꯁꯨ ꯃꯥ ꯅꯍꯥꯟꯅ ꯑꯩ ꯇꯥꯎꯔꯛꯀꯦ ꯍꯥꯏꯔ ꯀꯥꯟꯗ ꯌꯥꯗꯦ ꯇꯧꯔꯒꯦ